ꯍꯜꯂꯣ꯫
ꯑꯣ ꯃꯊꯟꯗ ꯃꯨꯠꯈ꯭ꯔꯕ ꯃꯥꯜꯂꯦ꯫ ꯍꯩ ꯌꯦꯡꯔꯒ꯫ ꯏꯊꯟꯇ ꯄꯨꯛꯉꯥꯡ ꯉꯥꯡ ꯂꯩꯔ ꯃꯤꯅ ꯇꯥꯕꯤꯔꯗꯤ ꯉꯥꯎꯕ꯭ꯔꯥ ꯍꯥꯏꯅ ꯈꯟꯈ꯭ꯔꯅꯤ꯫
ꯍꯧꯖꯤꯛꯒ꯭ꯔꯣ꯫
ꯍꯣꯏ꯫ ꯋꯥꯍꯩ ꯇꯔꯥ ꯀꯨꯟꯒꯨꯝꯕ ꯍꯥꯏꯔꯒ ꯍꯜꯂꫭ ꯍꯜꯂꫭ ꯑꯃꯨꯛ ꯇꯧꯔ ꯂꯩꯔꯦ꯫
ꯎꯝ ꯍꯣꯏ ꯑꯁꯤꯗ ꯐꯣꯟ ꯋꯔꯤ ꯁꯅꯥꯕꯗꯣ ꯑꯗꯨꯝ ꯃꯤꯅ ꯈꯟꯕꯅꯦ ꯅꯟꯗꯣ ꯅꯨꯄꯥ ꯑꯃꯒ ꯅꯕꯅꯦꯕ ꯑꯁ ꯈꯨꯠ ꯅꯣꯛꯄꯁꯦ ꯈꫭꯏꯅꯤ꯫
ꯎꯝ꯫
ꯃꯣꯔꯅꯤꯡ ꯀꯩꯅꯣ ꯅꯪ ꯍꯟꯗꯛ ꯏꯕꫭꯏ ꯅꯪ ꯌꯥꯝ ꯀꯪꯕ ꯃꯥꯂꯤꯗꯥ꯫ ꯑꯁ ꯀꯥꯏꯗꯒꯤ ꯊꯕꯛ ꯌꯥꯝ ꯁꯨꯕ꯭ꯔꯥ ꯊꯕꯛꯁꯤ ꯍꯟꯗꯛꯇꯤ ꯃꯩ ꯇꯥꯔꯦꯅꯦ ꯎꯝ ꯎꯝ꯫ ꯐꯩꯗꯥ ꯀꯪꯔꯒ ꯂꯩꯕꯅ ꯎꯝ ꯀꯪꯔꯒ ꯂꯩꯕꯗꯨꯅ ꯐꯩꯗ ꯕꯥꯏ꯫ ꯑꯩꯈꯣꯏ ꯏꯃꯥꯟꯅꯕ ꯑꯃꯅꯤꯗ꯫ ꯑꯩꯅ ꯃꯉꯣꯟꯗꯀꯣ
ꯎꯝ ꯍꯣꯏ꯫
ꯐꯦꯂꯣꯁꯤꯞ ꯑꯃ ꯌꯥꯎꯍꯟꯕ ꯈꯪꯕ꯭ꯔꯥ꯫
ꯑꯥ꯫
ꯑꯗꯨꯒ ꯃꯥꯗꯤ ꯑꯁ ꯅꯨꯄꯤꯅ ꯅꯛꯅꯔꯛꯄꯅꯦ ꯍꯥꯟꯅ ꯃꯥꯗꯤ ꯇꯦꯛꯁꯇꯨ ꯖꯥꯇ ꯖꯥꯇ ꯖꯥꯇ ꯊꯥꯕ꯫
ꯎꯝ꯫
ꯑꯗꯨꯒ ꯐꯦꯂꯣꯁꯤꯞ ꯂꯧꯕ ꯅꯨꯄꯤꯗꯨ ꯇꯥꯡꯈꯨꯜꯅꯦꯕ ꯈꯪꯕ꯭ꯔꯥ ꯃꯥꯅ ꯑꯩꯉꯣꯟꯗ ꯍꯥꯏ ꯑꯁ ꯅꯪꯒꯤ ꯅꯪꯒꯤ ꯅꯃꯥꯟꯅꯕꯁꯤꯗꯤ ꯃꯩꯅꯤꯍꯦꯅ
ꯑꯣꯀꯦ ꯑꯣ ꯃꯥꯅ ꯐꯥꯔꯁ ꯇꯦꯛꯁ ꯇꯧꯔꯛꯄ
ꯃꯉꯣꯟꯗ ꯇꯦꯛꯁ ꯍꯥꯟꯅ ꯇꯧꯕ ꯃꯥꯜꯂꯦꯕ ꯍꯥꯏ ꯎꯝ ꯎꯝ ꯍꯥꯏꯕꯗꯤ ꯑꯩꯈꯣꯏ ꯑꯗꯨꯝ ꯐꯤꯂꯣꯁꯤꯞꯇ ꯌꯥꯎꯃꯤꯟꯅꯕꯅꯤꯅ ꯃꯤ ꯈꯔ ꯑꯩꯈꯣꯏ ꯀꯦꯊꯥꯂꯦ ꯀꯦꯊꯂꯤꯛ ꯑꯣꯏꯒꯦꯔꯥ ꯕꯦꯞꯇꯤꯁ ꯑꯣꯏꯒꯦꯔꯥ ꯑꯃ ꯑꯣꯏꯒꯦꯔꯥ ꯑꯗꯨꯝ ꯅꯝꯕꯔ ꯄꯤꯔꯛꯑꯣ ꯅꯣꯏ ꯅꯃꯥꯟꯅꯕ ꯑꯩꯈꯣꯏ ꯂꯩꯔꯗꯤ ꯍꯥꯏꯅ ꯑꯩꯅ ꯄꯤꯕꯤꯕꯀꯣ
ꯑꯥ
ꯗꯨ ꯃꯥꯗꯤ ꯅꯨꯄꯤꯅ ꯈꯥꯏꯔꯛꯄꯅꯦ ꯍꯥꯏꯔꯒ ꯃꯥꯁꯨ ꯄꯨꯡꯈꯥꯏꯗ ꯈꯥꯏꯔ ꯂꯩꯕ ꯑꯗꯨꯅ ꯍꯧꯖꯤꯛꯀꯤ ꯐꯦꯂꯣꯁꯤꯞꯇ ꯌꯥꯎꯕ ꯅꯨꯄꯤꯗꯨꯅ ꯑꯩꯉꯣꯟꯗ ꯃꯦꯁꯦꯁ ꯐꯣꯟ ꯇꯧꯔꯛꯄꯗꯨꯗꯤ ꯑꯩꯗꯤ ꯅꯣꯛꯅꯤꯡꯕꯅ ꯍꯦꯟ ꯈꯥꯡꯕ ꯉꯝꯗꯔꯝꯅꯦ
ꯑꯗꯨꯒ ꯍꯖꯤꯛ ꯊꯦꯡꯅꯩꯌꯦ ꯊꯦꯡꯅꯩꯌꯦ ꯃꯥꯗꯨꯁꯨ ꯔꯤꯒ꯭ꯔꯦꯠ ꯆꯠꯈ꯭ꯔꯕ ꯃꯥꯜꯂꯦꯕ ꯏꯃꯥꯟꯅꯕꯗꯨ ꯑꯁ ꯅꯪꯁꯨ ꯖꯥꯠ ꯖꯥꯠꯅꯦꯍꯦꯒ ꯍꯥꯏꯅ ꯑꯩꯉꯣꯟꯗ ꯍꯥꯏꯔꯛꯄ
ꯑꯗꯨ ꯅꯪ ꯅꯪ ꯅꯪꯁꯨ ꯍꯥꯏꯕꯤꯗꯦ
ꯍꯥꯏꯕꯤ ꯑꯩꯅ ꯍꯥꯏꯕꯤꯕꯅꯦ ꯑꯦ ꯃꯉꯣꯟꯗꯗꯤ ꯍꯥꯏꯕꯤꯗꯕꯀꯣ ꯑꯗꯨꯒ ꯐꯦꯂꯣꯁꯤꯞꯇ ꯌꯥꯎꯕ ꯄꯤꯗꯣ ꯍꯣꯏ ꯑꯩꯈꯣꯏ ꯂꯩꯀꯥꯟꯗ ꯂꯩꯃꯤꯟꯅꯕꯅꯦ ꯑꯩꯈꯣꯏ ꯁꯥꯒꯩꯒꯤ ꯃꯤꯅꯦ ꯃꯧꯅꯁꯨ ꯑꯗꯨꯝ ꯀꯩꯅꯣ ꯇꯧꯑꯣ ꯑꯗꯨꯒ ꯃꯥꯅ ꯍꯣꯏ ꯖꯦꯝꯁꯅ ꯄꯤꯔꯛꯄꯅꯦ ꯍꯥꯏꯔꯗꯤ ꯑꯗꯨꯝ ꯌꯥꯕ ꯅꯠꯇ꯭ꯔꯥ ꯍꯥꯏꯅ ꯍꯣꯏ ꯌꯥꯏ ꯑꯗꯨꯝ ꯍꯥꯏꯈꯣ ꯍꯥꯏꯅ ꯍꯥꯏꯕꯗ ꯃꯥꯜꯂꯦꯕ
ꯎꯝ
ꯅꯪꯗꯤ ꯕꯦꯞꯇꯤꯁ ꯑꯣꯏꯕ꯭ꯔꯥ ꯀꯦꯊꯂꯤꯛ ꯑꯣꯏꯕ꯭ꯔꯥ
ꯕꯦꯞꯇꯤꯁ
ꯑꯣ ꯑꯩꯈꯣꯏꯁꯨ ꯏꯃꯥꯗꯨ ꯕꯦꯞꯇꯤꯁ ꯑꯣꯏꯌꯦ ꯏꯄꯥꯅ ꯀꯦꯊꯂꯤꯛ ꯑꯗꯨ ꯏꯄꯥ ꯏꯃꯥꯗꯤ ꯑꯗꯨꯝ ꯕꯦꯞꯇꯤꯁꯀꯤ ꯆꯔꯆ ꯆꯠꯂꯦ ꯏꯄꯥꯅꯤ ꯀꯦꯊꯂꯤꯛꯀꯤ ꯑꯩꯁꯨ ꯕꯦꯞꯇꯤꯁꯀꯤ ꯆꯠꯅꯤꯡꯕꯗꯤ ꯆꯠꯄ ꯀꯦꯊꯂꯤꯛꯀꯤ ꯆꯠꯅꯤꯡꯁꯨ ꯆꯠꯄ ꯁꯨꯃꯥꯏ ꯇꯔꯥ ꯂꯩ
ꯎꯝ ꯎꯝ ꯑꯥ ꯏꯆꯦꯁꯨ ꯀꯦꯊꯂꯤꯛꯇ ꯌꯨꯝ ꯄꯥꯟꯕ ꯑꯗꯨꯝ ꯀꯦꯊꯂꯤꯛ ꯑꯣꯏꯈ꯭ꯔꯦ ꯃꯥꯁꯨ ꯎꯝ
ꯑꯣ ꯌꯥꯝ ꯐꯩꯅꯦ
ꯍꯥꯎꯅꯅꯦ
ꯐꯩ ꯐꯩꯌꯦ ꯐꯩ ꯑꯗꯣ ꯅꯣꯏ ꯖꯥꯇꯤ ꯃꯁꯦꯟ ꯑꯣꯏꯔꯝꯕꯅꯤꯅꯀꯣ
ꯑꯥꯎꯇꯔ꯭ꯗꯤ ꯍꯥ
ꯅꯣꯏ ꯖꯥꯇꯤ ꯃꯁꯦꯟꯗ ꯑꯣꯏꯔꯝꯅꯦꯕ
ꯑ ꯑꯩꯈꯣꯏ ꯖꯥꯇꯤ ꯃꯁꯦꯟꯅꯦ ꯑꯗꯨ ꯈꯨꯟꯗꯤ ꯃꯅꯗꯦ
ꯑꯣ ꯑꯆꯥ ꯆꯥ ꯌꯥꯝ ꯐꯩ ꯌꯥꯝ ꯐꯩ ꯑꯗꯣ ꯏꯕꯥꯅꯤ ꯉꯁꯤ ꯐꯣꯟ ꯋꯥꯔꯤ ꯁꯥꯟꯅꯕ ꯐꯪꯕꯁꯦ ꯎꯝ ꯍꯔꯥꯎꯕ ꯐꯣꯡꯗꯣꯛꯄ ꯑꯣꯏꯅ ꯍꯣꯔꯦꯟ ꯁꯥ ꯅꯪꯁꯨ ꯀꯤꯂꯣ ꯑꯃꯈꯛꯇꯪ ꯑꯣꯏꯔꯁꯨ ꯂꯩꯔꯒ ꯆꯥꯎꯀꯣ
ꯁꯤꯠ ꯎꯝ ꯍꯣꯢ
ꯑꯩ ꯀꯩꯅꯣ ꯄꯥꯏꯌꯦ ꯑꯩꯗꯤ ꯑꯍꯨꯝ ꯄꯥꯏꯌꯦ
ꯑꯣ ꯑꯗꯨꯗꯤ ꯅꯪ ꯌꯥꯝꯂꯝꯅꯤꯅꯤꯀꯣ
ꯑꯗꯨꯅꯦ ꯑꯩꯁꯨ ꯌꯨꯝ ꯁꯥꯒꯦ ꯍꯥꯢꯅ ꯀꯟꯅꯗꯤ ꯍꯣꯠꯅꯕꯅꯦꯕꯥꯀꯣ ꯑꯗꯨꯃꯥꯏꯅ ꯑꯗꯨꯕꯨ ꯑꯩꯅ ꯍꯣꯠꯅꯕꯒ ꯑꯩꯉꯣꯟꯗ ꯄꯤꯔꯛꯏꯕ ꯇꯣꯂꯣꯞꯀ ꯌꯥꯝ ꯇꯣꯉꯥꯟꯕ ꯑꯗꯨꯒꯤ ꯑꯩ ꯊꯃꯣꯏ ꯁꯣꯛꯑꯒ ꯂꯩꯕꯅꯦ
ꯑꯣꯛ ꯑꯅꯤꯒꯨꯝꯕꯗꯤ ꯂꯧꯕꯗꯤ ꯌꯥꯔꯅꯤꯗ ꯃꯤꯉꯣꯟꯗ ꯂꯣꯏꯍꯟꯕꯀꯣ ꯃꯤ ꯀꯩꯕ ꯃꯤ ꯑꯇꯩꯒ ꯑꯗꯨꯝ ꯉꯥꯡꯅꯕꯒ ꯑꯩꯒ ꯉꯥꯡꯅꯕꯒ ꯈꯔ ꯆꯦꯟꯖ ꯇꯧꯕ꯭ꯔꯥ
ꯇꯥꯕ꯭ꯔꯣ ꯢꯊꯟꯗ ꯍꯥꯏ ꯍꯜꯂꯒ ꯂꯩꯌꯦꯀꯣ ꯎꯝ
ꯍ
ꯋꯥ ꯉꯥꯡꯉꯣ ꯀꯩꯅꯣ ꯅꯣꯛꯔꯒ ꯑꯗꯨꯝ ꯂꯩꯔꯦ
ꯑꯣ ꯇꯥꯢ
ꯃꯤ ꯑꯇꯩ ꯉꯥꯅꯕꯒ ꯑꯗꯨꯝ ꯆꯦꯟꯖ ꯇꯧꯕꯔꯥꯕ
ꯎꯝ ꯇꯧꯑꯦ
ꯑꯥ ꯅꯪꯒ ꯊꯦꯡ ꯅꯪꯒ ꯊꯦꯡꯅꯔꯛꯄꯒꯀꯣ
ꯑꯩꯁꯨ ꯈꯔ ꯀꯩꯅꯣ ꯀꯩ ꯍꯥꯏꯁꯤꯔꯦ ꯌꯨꯝꯅꯤꯛ ꯑꯣꯏꯅꯀꯣ ꯈꯔꯀꯣ ꯃꯤꯉꯣꯟꯗ ꯏꯟꯇꯔꯇꯦꯟꯃꯦꯟ ꯇꯧꯔꯒ ꯑꯗꯨꯝ
ꯐꯥꯏꯁꯤꯅꯅꯣ
ꯀꯩꯅꯣ ꯇꯧꯍꯟꯒꯦ ꯅꯗꯤ ꯋꯥꯁꯨ ꯉꯥꯡꯅꯤꯡꯉꯥꯏ ꯂꯩꯇꯦ ꯅꯠꯇ꯭ꯔꯥ
ꯍ
ꯃꯪꯂꯒ ꯃꯪꯂꯒ ꯍꯜꯂꯣ ꯍꯜꯂꯣ ꯗꯪ ꯍꯥꯏꯔꯛꯂꯒ ꯂꯩꯕꯗꯤ ꯅꯨꯡꯉꯥꯏꯇꯦ ꯑꯗꯨꯒꯤ ꯁꯨꯝ ꯀꯩꯅꯣ ꯋꯥꯔꯤꯗꯣ ꯀꯣꯏꯔꯒ ꯂꯤꯔꯒ ꯇꯧꯁꯦ ꯍꯥꯏꯕꯅꯤꯗ
ꯍꯣꯢ
ꯑꯗꯣ ꯑꯩꯅ ꯅꯪꯉꯣꯟꯗ ꯍꯥꯏꯕꯗꯣ ꯑꯗꯨ ꯅꯪꯁꯨ ꯇ꯭ꯔꯥꯏ ꯇꯧ ꯀꯣ ꯑꯥꯏꯗꯤꯌꯥꯗꯣ ꯑꯩꯅ ꯅꯪꯉꯣꯟꯗ ꯈꯔ ꯄꯤꯕꯤꯀꯣ
ꯎꯝ ꯍꯣꯏ ꯑꯗꯣ ꯃꯤꯅ ꯍꯥꯏꯕꯗꯤꯀꯣ ꯃꯤꯅ ꯍꯥꯏꯕꯒꯨꯝ ꯃꯅꯗꯣ ꯋꯥꯅꯤꯗ
ꯑꯣ ꯃꯤꯒ ꯃꯤꯅ ꯍꯥꯏꯕꯒ
ꯑꯥ ꯃꯥꯟꯅꯗꯦꯕ
ꯑꯣ ꯑꯣ
ꯍꯣꯏ ꯑꯗꯨ ꯅꯪꯅ ꯅꯪ ꯅꯪ ꯌꯥꯕꯗꯨ ꯌꯥꯔꯝꯅꯤ ꯍꯣꯏ
ꯌꯥꯏꯌꯦ ꯌꯥꯏꯌꯦ ꯌꯥꯕꯅꯦ ꯌꯥꯕꯅꯦ
ꯎꯝ ꯃꯤꯅ ꯍꯥꯏꯕꯅ ꯑꯃꯨꯛꯀ ꯑ ꯇꯣꯉꯥꯟꯕꯗꯨ
ꯎꯝ
ꯇꯣꯉꯥꯟꯕ ꯑꯣꯏꯅ ꯑꯦꯀꯥꯎꯟ ꯇꯣꯉꯥꯟꯕ ꯑꯗꯨ
ꯑꯣ ꯌꯥꯕꯅꯦ ꯌꯥꯕꯅꯦ ꯇꯧꯑꯣ ꯅꯪꯒꯤꯗꯤ ꯃꯣꯏꯅ ꯇꯧꯑꯣ ꯍꯥꯏꯕꯗꯨ ꯂꯣꯏ ꯁꯨꯅ ꯇꯧꯔꯝꯈ꯭ꯔꯅꯤꯅꯦ
ꯑ ꯃꯣꯏꯅ ꯇꯧꯑꯣ ꯍꯥꯏꯕꯗꯤ ꯑꯥ ꯅꯠꯇꯦ ꯑꯩꯗꯤ ꯑꯃ ꯑꯁꯤ ꯑꯁꯤ ꯑꯗꯨꯝ ꯇꯧꯋꯦ
ꯑꯣ ꯋꯥꯠꯂꯤꯕ꯭ꯔꯥ ꯅꯪꯒꯤꯗꯣ ꯀꯌꯥ ꯁꯨꯈ꯭ꯔꯒꯦ ꯑꯣ ꯑꯗꯨꯅꯦ ꯑꯗꯨꯅꯦ ꯎꯝ ꯑꯩꯁꯨ ꯁꯤꯅ ꯑꯍꯨꯝꯁꯨꯨꯕꯅꯦꯕꯀꯣ ꯑꯗꯨꯒ ꯁꯤꯅ ꯑꯔꯣꯏꯕ ꯑꯣꯏꯔꯅꯤ ꯏꯕꯥꯅꯤ ꯑꯣꯔꯤꯁꯥꯅꯦ
ꯀꯥꯏ
ꯐꯔꯦ ꯅꯪꯁꯨ ꯑꯩꯅ ꯍꯧꯖꯤꯛ ꯍꯥꯏꯕꯤꯕ ꯑꯥꯏꯗꯤꯌꯥꯗꯨ ꯇꯧꯕ ꯌꯥꯔꯗꯤ ꯇꯧꯔꯣ ꯌꯨꯝ ꯁꯥꯟꯅ ꯈꯣꯠꯅꯔꯣ ꯅꯠꯇ꯭ꯔꯒ ꯐꯅꯦꯛ ꯂꯧꯁꯤꯟꯅꯤꯉꯥꯏꯔꯒ ꯀꯣꯟꯅ ꯌꯨꯝ ꯄꯥꯟꯕ ꯃꯇꯝꯗꯀꯣ ꯗꯔꯀꯥꯔ ꯂꯩꯕ ꯃꯈꯣꯏꯗ ꯇꯞꯅ ꯇꯞꯅ ꯐꯖꯅ ꯐꯤꯜ ꯑꯞ ꯇꯧꯕ ꯍꯧꯔꯣ ꯅꯤꯗ ꯋꯥꯁꯦ ꯌꯥꯝ ꯉꯥꯡꯃꯜꯂꯁꯨ ꯑꯩꯗꯤ ꯈꯪꯕ ꯑꯍꯨꯝꯔꯛ ꯀꯩꯅꯣ ꯇꯧꯈ꯭ꯔꯕꯅꯤꯅ ꯑꯩ ꯈꯗꯥꯡꯗꯤ ꯂꯣꯏ ꯄꯣꯝꯈ꯭ꯔꯕꯅꯦ ꯑꯥꯏꯁ ꯑꯥꯏꯁ ꯕꯦꯒꯅꯦ ꯑꯗꯨꯝ ꯃꯔꯛ ꯃꯔꯛꯇ ꯅꯞꯄ ꯂꯩꯌ‌ꯦ ꯊꯕꯛ ꯆꯠꯄ ꯃꯇꯝꯗꯀꯣ ꯎꯝ ꯍ ꯀꯔꯤ ꯍꯤꯟꯖꯥꯡ ꯊꯣꯡꯒꯦ ꯅ‌ꯣꯏ ꯍꯥ ꯍꯜꯂꯣ ꯇꯥꯕ꯭ꯔꯣ
ꯍꯣꯏ ꯎꯝ ꯍꯣꯏ
ꯀꯩꯔꯤ ꯌꯦꯟꯖꯥꯡ ꯊꯣꯡꯈ꯭ꯔꯒꯦ
ꯍꯜꯂꯣ ꯑ ꯍꯣꯏ ꯏꯃꯥ ꯏꯃꯥꯅ ꯊꯣꯡꯉꯦ ꯏꯃꯥ ꯀꯔꯤ ꯊꯣꯡꯕ꯭ꯔꯥ ꯈꯪꯗꯦ ꯑꯩ ꯀꯤꯠꯆꯟꯗ ꯆꯪꯗ꯭ꯔꯦ
ꯑꯣ ꯑꯩꯗꯤ ꯂꯣꯏꯔꯦ ꯕ꯭ꯔꯁꯁꯨꯨ ꯇꯧꯗ꯭ꯔꯦ ꯀꯣꯏꯆꯠ ꯆꯠꯂꯒꯀꯣ ꯑꯉꯥꯎꯕ ꯑꯗꯨꯃꯥꯏꯅ
ꯅ‌ꯣꯛꯃꯟꯕꯒꯤ ꯏꯕꯥꯅꯤꯁꯦ ꯕ‌ꯦꯔꯥ ꯀꯥꯅꯤꯀꯣ
ꯍ‌ꯣꯏ ꯎꯝ ꯆꯥꯛ ꯆꯥꯈꯔ
ꯅꯪꯁꯤꯒꯤ ꯋꯥ ꯀꯩꯁꯨ ꯉꯥꯡꯕ ꯌꯥꯔꯔꯣꯏ
ꯍꯥꯥ
ꯑꯗꯨꯝ ꯅꯣꯛꯑꯒ ꯑꯗꯨꯝ ꯅꯣꯛꯑꯒ ꯂꯩꯔꯅꯦꯕ ꯍꯥꯏꯔꯛꯑꯣ ꯅꯪ ꯑꯃꯨꯛ ꯍꯥꯏꯔꯛꯑꯣ ꯑꯩ ꯍꯥꯏꯔꯔ‌ꯣꯏꯒꯦ ꯑꯩ ꯍꯥꯏꯔꯗꯤ ꯅꯪ ꯑꯃꯨꯛ ꯅꯣꯛꯈ꯭ꯔꯅꯦ
ꯆꯥꯛ ꯆꯥꯈ꯭ꯔꯕ꯭ꯔꯥ
ꯆꯥꯛ ꯆꯥꯗ꯭ꯔꯤ ꯕ꯭ꯔꯁꯁꯨ ꯇꯧꯗ꯭ꯔꯤ ꯍꯧꯖꯤꯛ ꯅꯪꯗꯤ ꯇꯧꯔꯕꯣ
ꯎꯝ ꯇꯧꯈ꯭ꯔꯦ ꯍꯣꯏ
ꯕꯣꯜ ꯌꯦꯡꯅ ꯌꯦꯡꯉ ꯑꯗꯨꯝ ꯇꯧꯕ꯭ꯔꯥ
ꯉꯁꯥꯏ ꯍꯥꯐ ꯇ‌ꯣ
ꯎꯝ
ꯕꯣꯜ ꯌꯦꯡꯕ ꯀꯥꯟꯗ ꯍꯥꯐ ꯊꯥꯏꯀꯣ ꯑꯗꯨꯗ ꯇꯧꯕ
ꯑꯣ ꯑꯆꯥꯆꯥ
ꯇꯁꯦꯡꯕ ꯑꯩ ꯁꯛ ꯎꯔꯗꯤ ꯅꯪ ꯍꯦꯟꯅ ꯅꯣꯛꯀꯗꯕ ꯃꯥꯜꯂꯦꯅ
ꯅꯣꯛꯄꯅꯦ ꯅꯣꯛꯔꯗꯤ ꯇꯣꯛꯄ ꯉꯝꯗꯦ ꯅꯪ ꯍꯣꯏ ꯋꯥꯈ꯭ꯔꯅꯤꯀꯣ
ꯋꯥꯈ꯭ꯔꯅꯤ ꯍꯥꯏꯕꯗꯤ
ꯌꯥꯝꯕꯒꯤ
ꯋꯥꯗꯦꯗ
ꯅꯪ ꯍꯥꯏꯌ‌ꯣ ꯍꯧꯖꯤꯛꯇꯤ ꯑꯩ ꯍꯥꯏꯔꯔ‌ꯣꯏꯒꯦ ꯑꯩ ꯍꯥꯏꯔꯗꯤ ꯅꯪ ꯑꯗꯨꯝ ꯅꯣꯛꯑꯒ ꯂꯩ
ꯑ ꯍꯥꯏꯌꯣ ꯑꯗꯨꯝ ꯍꯥꯏꯌꯣ ꯀꯔꯤꯁꯨ ꯅꯣꯛꯂꯔꯣꯏ
ꯐꯕ ꯊꯕꯛ ꯇꯧꯕ ꯍꯥꯏꯕꯁꯦ ꯈꯪꯗꯦꯅꯦ ꯑꯩꯅꯗꯤ ꯁꯣꯝꯗ ꯋꯥꯅ ꯄꯩꯁꯥ ꯇꯥꯔ ꯂꯩꯦ ꯃꯤ ꯑꯇꯩꯅꯗꯤ ꯑꯩꯉꯣꯟꯗ ꯍꯥꯏꯊꯤ ꯍꯥꯏꯊꯤꯔ ꯂꯩꯔꯦ
ꯀꯃꯥꯏꯅ
ꯈꯪꯗꯦ ꯑꯩꯈꯣꯏ ꯏꯕꯥꯏ ꯈꯣꯏ ꯑꯩꯉꯣꯟꯗ ꯌꯥꯔꯔꯣꯏ ꯌꯥꯔꯔꯣꯏ ꯑꯗꯨꯝ ꯍꯥꯏꯌꯦ
ꯌꯥꯔꯣꯏ ꯍꯥꯏꯕꯗꯤ